ꯍꯂꯣ
ꯍꯜꯂꯣ ꯇꯥꯔꯕꯣ
ꯇꯔꯦ ꯇꯔ
ꯑꯣ ꯀꯩꯗꯧꯔꯝꯃꯤꯅꯣ
ꯐꯝꯃꯤ
ꯎꯝ ꯅꯣꯏꯒꯤ ꯀꯩꯅꯣꯒꯤ ꯂꯩꯀꯥꯏꯒꯤ ꯂꯥꯏ ꯍꯔꯥꯎꯈ꯭ꯔꯕꯣ
ꯍꯔꯥꯎ ꯍꯔꯥꯎꯗ꯭ꯔꯦ ꯀꯩꯗꯧꯔꯦ ꯂꯥꯏꯊꯣꯡ ꯍꯥꯡꯉ ꯇꯣꯛꯑꯦ
ꯑꯣ ꯅꯣꯏ ꯂꯥꯏ ꯍꯔꯥꯎꯕꯒꯤ ꯂꯥꯏꯗꯣ ꯅꯣꯏ ꯑꯗꯨꯒꯤ ꯀꯣꯟꯕꯩꯗꯣ ꯃꯃꯤꯡ ꯀꯩ ꯀꯧꯒꯦ
ꯀꯍꯅ
ꯅꯣꯏ ꯑꯗꯨꯒꯤ ꯂꯥꯏ ꯍꯔꯥꯎꯕꯒꯤ ꯂꯥꯏꯐꯝꯗꯣ ꯃꯃꯤꯡ ꯀꯩ ꯀꯧꯒꯦꯕ ꯅꯣꯏ ꯀꯣꯜꯂꯤꯕ ꯂꯥꯏꯗꯣ
ꯌꯥꯡꯒꯣꯏꯅꯤꯡꯊꯧꯊꯧ ꯌꯥꯥꯡ ꯀ ꯊꯥꯎ ꯎꯝ
ꯎꯝ ꯑꯗꯣ ꯌꯥꯡꯒꯣꯏ ꯅꯤꯡꯊꯧꯁꯦ ꯀꯔꯝꯕ ꯂꯥꯏꯒꯤ ꯃꯅꯨꯡꯗ ꯆꯟꯒꯦ
ꯎꯃꯉꯥ
ꯎꯃꯪ ꯂꯥꯏꯒꯤ ꯃꯅꯨꯡꯗ ꯑꯗꯣ ꯅꯣꯏꯒꯤ ꯀꯩꯅꯣꯒꯤ ꯅꯣꯏ ꯑꯗꯥꯏꯒꯤ ꯂꯩꯀꯥꯏꯒꯤ ꯑꯣꯏꯅꯅꯦ ꯀꯥꯏ ꯀꯥꯏꯗ ꯂꯥꯏ ꯀꯧꯕ ꯈꯣꯠꯄ ꯑꯣꯏꯅꯣ ꯇꯧꯒꯦ
ꯂꯀꯣꯏ ꯂꯀꯣꯏ ꯄꯥꯠ ꯍꯥꯏꯅ ꯄꯥꯠ ꯑꯃ ꯂꯩꯌꯦꯕꯀꯣ ꯑꯗꯒꯤ ꯏꯀꯣꯛ ꯈꯠꯇ꯭ꯔꯕ
ꯎꯝ ꯂꯀꯣꯏ ꯄꯥꯠꯁꯦ ꯅꯣꯏꯒꯤ ꯂꯥꯏꯐꯝꯗꯨꯗꯒꯤ ꯂꯀꯣꯏ ꯄꯥꯠꯁꯤꯅ ꯀꯌꯥꯝ ꯌꯥꯝ ꯂꯥꯞꯄꯤꯄꯦ
ꯀꯌꯥꯝ ꯂꯥꯞꯄꯦ ꯍꯥꯏꯗꯣꯏꯅꯣ
ꯑꯗꯨꯝ ꯆꯥꯎꯔꯥꯛꯅ ꯑꯗꯨꯝ ꯆꯥꯎꯔꯥꯛꯅ ꯀꯗꯥꯏꯃꯨꯛ ꯂꯩꯒꯦꯕ
ꯀꯤꯂꯣꯃꯤꯇꯔ ꯑꯃꯗꯤ ꯐꯥꯔꯣꯏꯗ ꯑꯩꯈꯣꯏꯒꯤ ꯕꯖꯥꯔꯗꯣ ꯑꯗꯨꯗꯒꯤ ꯂꯥꯏ ꯂꯩꯔꯦꯅꯀꯣ
ꯎꯝ
ꯕꯖꯥꯔꯗ ꯗꯥꯏꯔꯦꯛ ꯑꯩꯈꯣꯏ ꯕꯖꯥꯔ ꯗꯥꯏꯔꯦꯛꯇꯨꯗ ꯂꯥꯏꯅꯦꯕ ꯂꯩꯔꯤꯁꯦ ꯑꯗꯨꯗꯨꯒ ꯆꯠꯀꯦꯅ ꯆꯠꯄꯗ ꯅꯣꯏꯒꯤ ꯍꯣꯁꯇꯦꯜꯗꯒꯤꯅ ꯑꯦꯝ ꯌꯨꯒꯤ ꯒꯦꯠꯐꯧ ꯆꯠꯀꯗ꯭ꯔꯥ ꯑꯗꯨꯃꯥꯏꯅ ꯑꯗꯨ ꯆꯥꯡ ꯆꯛꯀꯅꯤ
ꯎꯝ ꯑꯗꯣ ꯀꯩꯅꯣꯒꯤ ꯅꯣꯏꯒꯤ ꯑꯗꯨꯒꯤ ꯌꯥꯡꯒꯣꯏ ꯅꯤꯡꯊꯧ ꯂꯥꯏꯗꯣ ꯑꯗꯨ ꯂꯥꯏ ꯏꯈꯧ ꯈꯣꯠꯄꯒꯤ ꯊꯧꯔꯝꯁꯦ ꯀꯃꯥꯏ ꯀꯃꯥꯏꯅ ꯄꯥꯡꯊꯣꯛꯀꯦ ꯁꯨꯝ ꯁꯝꯂꯞꯅ ꯃꯔꯤ ꯈꯔ ꯍꯥꯏꯔꯛꯎꯅꯦ ꯍꯜꯂꯣ
ꯑꯅꯤ ꯂꯥꯛ ꯑꯗꯨꯒ ꯃꯥꯏ ꯃꯥꯏꯕꯤ ꯌꯥꯎꯔꯅꯤ ꯑꯗꯩꯗꯤ ꯂꯥꯏ ꯄꯨꯕ ꯃꯤ ꯀꯨꯟꯃꯨꯛ ꯑꯃ ꯌꯥꯎꯔꯅꯤꯗꯅ ꯑꯗꯨꯗꯨꯒ ꯄꯦꯅꯥ ꯀ ꯀꯩ ꯇꯧꯔꯒ
ꯍꯜꯂꯣ
ꯏꯁꯤꯡꯗꯣ ꯀꯨꯝꯃꯒ ꯂꯥꯏ ꯀꯣꯛꯈꯠꯂꯅꯤꯅ ꯂꯥꯏ
ꯎꯝ
ꯍꯜꯂꯛ ꯅꯪ ꯚꯔꯥꯎꯒ ꯂꯣꯏꯔꯕꯣꯏ
ꯑꯣ ꯑꯗꯨ ꯅꯣꯏ ꯂꯥꯏ ꯍꯔꯥꯎꯕꯒꯤ ꯀꯩꯅꯣ ꯄꯥꯡꯊꯣꯛꯄꯗꯣ ꯑꯗꯨꯗ ꯆꯥꯎꯔꯥꯛꯅ ꯃꯥꯏꯕ ꯃꯥꯏꯕꯤ ꯀꯌꯥꯃꯨꯛꯅ ꯊꯧꯒꯜ ꯇꯧꯒꯦ ꯂꯥꯏꯒꯤ
ꯃꯥꯏꯕ ꯃꯥꯏꯕ ꯑꯃ ꯇꯉꯥꯏꯐꯗꯅ ꯌꯥꯎꯔꯅꯤꯀꯣ ꯑꯃꯗꯤ ꯁꯨꯡꯁꯣꯏ ꯁꯣꯏꯗꯅ ꯑꯗꯩꯗꯤ ꯄꯦꯅꯥ ꯈꯣꯡꯕ ꯑꯃ ꯌꯥꯎꯔ ꯑꯅꯤ ꯄꯦꯅꯥꯈꯣꯡꯕ ꯑꯅꯤ ꯑꯅꯤ ꯅꯠꯇ꯭ꯔꯒ ꯑꯃ ꯌꯥꯎꯔꯅꯤꯅ ꯑꯗꯒꯤ ꯃꯥꯏꯕꯤꯗꯤ ꯃꯔꯤꯃꯨꯛ ꯁꯦ ꯃꯥꯏꯕꯤ ꯃꯔꯤ ꯃꯉꯥꯃꯛ ꯆꯠꯇꯣꯏꯕ ꯃꯥꯏꯔꯤ ꯃꯉꯥꯝ ꯑꯗꯨꯃꯥꯏꯅ ꯆꯠꯇꯣꯏꯅꯤ ꯃꯥꯏꯕꯤ ꯃꯉꯥꯃꯨꯛ
ꯎꯝ
ꯑꯗꯨꯕꯨꯗꯤ ꯂꯥꯏ ꯍꯔꯥꯎꯕꯗꯣ ꯆꯥꯎꯅ ꯍꯔꯥꯎꯕ ꯑꯗꯒꯤ ꯄꯤꯛꯅ ꯍꯔꯥꯎꯕꯒꯤ ꯃꯇꯨꯡ ꯏꯜꯂꯦꯀꯣ ꯃꯥꯏꯕ ꯃꯥꯏꯕꯤ ꯌꯥꯝꯕꯗꯨꯗꯤ ꯇꯉꯥꯏ ꯐꯗꯅꯗꯤ ꯃꯥꯏꯕꯤ ꯑꯅꯤ ꯄꯦꯅꯥ ꯈꯣꯡꯕ ꯑꯃ ꯃꯥꯏꯕ ꯑꯃ ꯇꯉꯥꯏ ꯐꯗꯅ ꯆꯠꯇ ꯌꯥꯗꯦ
ꯎꯝ ꯑꯗꯣ ꯂꯥꯏ ꯍꯔꯥꯎꯕꯒꯤ ꯊꯧꯔꯝ ꯄꯥꯡꯊꯣꯛꯄꯁꯦ ꯆꯥꯎꯔꯥꯛꯅ ꯅꯨꯃꯤꯠ ꯀꯌꯥꯅꯤꯃꯨꯛꯀ ꯄꯥꯡꯊꯣꯛꯅꯒꯦ
ꯌꯥꯝꯃꯕ ꯌꯥꯝꯗ꯭ꯔꯕꯗ ꯅꯨꯃꯤꯠ ꯇꯔꯦꯠꯅꯤ ꯌꯥꯝꯃꯕꯗ ꯅꯨꯃꯤꯠ ꯇꯔꯥꯍꯨꯝꯗꯣꯏꯅꯤ ꯁꯨꯃꯥꯏꯅ ꯄꯥꯡꯊꯣꯛꯄ ꯂꯩꯗꯤ ꯃꯉꯥꯅꯤ ꯈꯤꯇꯪ ꯄꯥꯡꯊꯣꯛꯄꯁꯨꯎꯋꯤ ꯑꯗꯣ ꯍꯟꯗꯛꯀꯤꯗꯤ ꯂꯥꯟ ꯂꯩꯕꯅꯤꯅ ꯅꯣꯡꯃꯗ ꯑꯗꯨꯝ ꯂꯥꯏ ꯍꯔꯥꯎꯗꯕꯤ ꯂꯥꯏ ꯊꯣꯡ ꯍꯥꯡꯉꯒ ꯐꯤꯖꯣꯜ ꯍꯣꯡꯉꯒ ꯂꯥꯏ ꯏꯀꯨ ꯈꯣꯠꯄ ꯈꯣꯠꯄ ꯇꯧꯔꯒꯅꯦ ꯂꯣꯏꯁꯤꯟꯈ꯭ꯔꯦꯕ
ꯍꯟꯗꯛꯀꯤ ꯂꯥꯏ ꯍꯔꯥꯎꯗ꯭ꯔꯤꯁꯦ ꯀꯔꯤ ꯅꯏ ꯂꯩꯀꯥꯏ ꯀꯩꯀꯩ ꯊꯧꯗꯣꯛ ꯊꯣꯛꯄ ꯌꯥꯎꯒꯦꯕ
ꯂꯩꯀꯥꯏꯒꯤ ꯊꯧꯗꯣꯛ ꯊꯣꯛꯄ ꯅꯠꯇꯦ ꯂꯩꯕꯥꯛ ꯀꯤ ꯏꯔꯥꯡ ꯂꯩꯁꯦ ꯁꯤꯁꯤꯒꯤ
ꯎꯝ
ꯂꯩꯕꯥꯛꯀꯤ ꯏꯔꯥꯡꯗꯨꯅ ꯃꯔꯝ ꯑꯣꯏꯔꯒ ꯅꯦ ꯂꯥꯏ ꯍꯔꯥꯎꯗꯕ ꯇꯧꯗꯕ ꯌꯥꯗꯕ ꯂꯥꯏ ꯒꯤ ꯇꯉꯥꯏꯐꯗꯕ ꯊꯧꯔꯝꯗꯣ ꯑꯗꯨ ꯈꯇꯪ ꯇꯧꯔ ꯇꯣꯛꯄ
ꯑꯗꯣ ꯍꯔꯥꯎꯕꯒꯤ ꯀꯨꯝꯍꯩ ꯄꯥꯡꯊꯣꯛꯄꯁꯦ ꯁꯤꯗꯅ ꯍꯥꯏ ꯑꯍꯧꯕꯗ ꯑꯩꯅ ꯁꯨꯝ ꯂꯥꯏꯔꯣꯏ ꯐꯥꯎꯈꯤꯁꯦ ꯀꯩꯀꯩ ꯀꯨꯝꯍꯩ ꯄꯥꯡꯊꯣꯛꯅꯒꯦ ꯍꯥꯏꯕꯗꯣ ꯆꯥꯎꯔꯥꯛꯅ ꯁꯨꯝ ꯂꯩꯗꯅ ꯈꯔ ꯈꯪꯕ ꯈꯔ ꯇ ꯍꯥꯏꯔꯛꯑꯣꯕ ꯅꯣꯏ
ꯀꯨꯝꯍꯩ ꯍꯥꯏꯁꯦ ꯑꯩꯈꯣꯏ ꯁꯤꯒꯤꯗꯤ ꯀꯨꯝꯍꯩꯗꯤ ꯊꯉꯥꯏ ꯄꯥꯏꯊꯣꯛꯇ꯭ꯔꯦꯕ ꯂꯥꯏ ꯍꯔꯥꯎꯕꯒꯤ ꯊꯧꯔꯝ ꯄꯔꯤꯡꯗꯨ ꯄꯥꯡꯊꯣꯛꯑꯅꯤꯗꯅ
ꯊꯧꯔꯝ ꯄꯔꯦꯡꯗꯣ ꯁꯨꯝ ꯊꯧꯔꯝ ꯄꯔꯦꯡꯗꯣ ꯑꯗꯣ ꯀꯩ ꯀꯩꯅꯣ ꯍꯥꯏꯕꯗꯣ ꯁꯨꯝꯪꯛ ꯈꯪꯕ ꯈꯤꯇꯪ ꯍꯥꯏꯔꯛꯑꯣꯕ
ꯂꯥꯏꯕꯧ ꯖꯒꯣꯏ ꯁꯥꯔꯅꯤ ꯑꯗꯩꯗꯤ ꯀꯔꯤ ꯂꯥꯏꯕꯧꯂꯥ ꯆꯣꯡꯉꯅꯤ ꯑꯗꯩꯗꯤ ꯀꯩꯗꯧꯔꯦ ꯀꯩꯀꯩ ꯂꯥꯏꯕꯧ ꯏꯁꯩ ꯂꯥꯏꯕꯧ ꯖꯒꯣꯏ ꯂꯥꯏꯕꯧ ꯂꯥ ꯆꯣꯡꯕ ꯑꯗꯒꯤ ꯀꯔꯤꯅꯣꯅꯦ ꯑꯗꯨꯝ ꯂꯥꯏꯒꯤ ꯅꯣꯡꯃꯒꯤ ꯆꯪꯗꯕ ꯌꯥꯗꯕ ꯊꯧꯔꯝꯗꯣ ꯑꯗꯨꯗꯤ ꯂꯣꯏꯅ ꯇꯧꯗꯣꯏꯅꯦꯕ
ꯑꯗꯨ ꯅꯣꯏꯒꯤ ꯂꯥꯏ ꯍꯔꯥꯎꯕ ꯖꯅ ꯀꯥꯏ ꯀꯅꯤ ꯑꯇꯣꯞꯄ ꯂꯩꯀꯥꯏꯒꯤ ꯂꯥꯏ ꯍꯔꯥꯎ ꯐ ꯀꯧꯅꯩꯗꯅ ꯊꯪꯅꯕ ꯂꯩꯀꯥꯏꯒꯤꯒ ꯑꯗꯨꯗ ꯀꯩꯀꯩ ꯁꯨꯝ ꯈꯦꯅꯕ ꯌꯥꯎꯕ꯭ꯔꯥ ꯅꯣꯏꯒꯤꯅ ꯈꯔ ꯇꯣꯞ ꯇꯣꯞꯄ ꯃꯁꯛ ꯃꯣꯏꯒ ꯌꯦꯡꯅꯕ ꯃꯇꯝꯗ ꯀꯔꯤ ꯀꯔꯤ ꯑꯍꯦꯟꯕ ꯌꯥꯎꯕ ꯂꯩꯕ꯭ꯔꯕ
ꯑꯍꯦꯟꯕꯗꯤ ꯂꯩꯇꯦ ꯗꯦ ꯂꯣꯏ ꯆꯞ ꯃꯥꯟꯅꯩ ꯍꯥꯏꯗꯤ ꯂꯥꯏꯁꯦ ꯑꯩꯈꯣꯏ ꯊꯪꯅꯕꯗ ꯂꯩꯔꯤꯗꯣ ꯃꯆꯤꯟ ꯃꯅꯥꯎꯅꯤ ꯀꯥꯏꯅꯒ ꯍꯥꯏꯅꯩꯑꯌꯦꯕ ꯑꯗꯨꯗꯨꯅ ꯂꯥꯏꯒꯤ ꯊꯧꯔꯝꯗꯤ ꯑꯗꯨꯝ ꯄꯔꯦꯡ ꯀꯥꯏꯄ ꯀꯥꯏꯗꯕꯤ ꯆꯠ ꯂꯣꯏ ꯃꯥꯟꯅꯩ
ꯎꯝꯍꯝ
ꯂꯣꯏꯔꯕꯣ
ꯂꯣꯏꯗ꯭ꯔꯤ ꯈꯔ ꯍꯪꯈꯤꯗꯧ ꯋꯥꯠꯂꯤ
ꯎꯝ
ꯑꯩꯈꯣꯏꯒꯤ ꯀꯩꯅꯣꯒꯤ ꯂꯥꯏꯔꯣꯏ ꯅꯨꯃꯤꯠꯇ ꯅꯣꯏꯒꯤꯁꯨ ꯑꯩꯈꯣꯏꯒꯤ ꯇꯥꯡꯈꯨꯜ ꯍꯥꯎ ꯁꯥꯕ ꯀꯕꯨꯏ ꯃꯥꯏꯕ ꯁꯥꯕꯒ ꯌꯥꯎꯕꯗꯣ ꯂꯥꯏ ꯍꯔꯥꯎꯕꯒꯤ ꯊꯧꯔꯝꯗ ꯑꯗꯨꯒꯨꯝꯕꯒꯤ ꯂꯥꯏ ꯍꯔꯥꯎꯕꯒꯤ ꯂꯥꯏꯔꯣꯏꯗꯒꯅꯦ ꯃꯌꯥꯝꯅ ꯇꯥꯡꯈꯨꯜ ꯍꯥꯎ ꯁꯥꯕ ꯈꯣꯠꯄ ꯇꯧꯋꯤꯗꯅ
ꯎꯝ ꯀꯥꯡꯥꯡꯈꯨꯜ ꯁꯥꯕꯗꯣ ꯎꯝ ꯁꯥꯏꯌꯦ ꯑꯗꯨ ꯑꯗꯨ ꯂꯥꯏꯔꯣꯏ ꯈꯨꯗꯤꯡꯒꯤ ꯑꯗꯨꯝ ꯁꯥꯗꯣꯏꯅꯦ ꯇꯥꯡꯈꯣꯜ ꯁꯥꯕꯗꯤ ꯆꯪꯗ ꯌꯥꯗꯦ
ꯎꯝ ꯑꯗꯣ ꯅꯣꯏꯒꯤ ꯂꯥꯏ ꯍꯔꯥꯎꯕꯒꯤ ꯇꯥꯡꯈꯨꯜ ꯁꯥꯕꯁꯦ ꯃꯌꯥꯝꯒꯤꯗꯤ ꯁꯨꯝ ꯌꯦꯡꯅꯕ ꯃꯇꯝꯗ ꯅꯣꯡꯉꯥꯜꯂꯝꯗꯥꯏ ꯑꯍꯤꯡ ꯅꯣꯡꯉꯥꯜꯂꯐꯥꯎꯕꯗ ꯁꯥꯟꯅꯕꯒ ꯌꯥꯎꯋꯦꯕꯀꯣ ꯑꯗꯣ ꯅꯣꯏꯔꯣꯝꯒꯤꯁꯨ ꯑꯗꯨ ꯁꯥꯕꯗ ꯅꯣꯡꯉꯥꯜꯂꯝꯗꯥꯏ ꯑꯗꯒꯤꯗꯤ ꯅꯣꯡꯉꯥꯟꯕꯒ ꯌꯥꯎꯈ꯭ꯔꯕ
ꯅꯣꯡꯉꯥꯟꯕ ꯐꯠꯇꯦꯅ ꯅꯣꯡꯉꯥꯟꯕꯗꯤ ꯅꯣꯡꯉꯥꯟꯕꯗꯤ ꯌꯥꯎꯗꯦ
ꯃꯧꯃ
ꯄꯨꯡ ꯑꯅꯤ ꯑꯗꯨꯋꯥꯏ ꯂꯣꯏꯁꯤꯟꯕ ꯑꯃ ꯑꯗꯨꯋꯥꯏ ꯂꯣꯏꯁꯤꯟꯕꯅ ꯑꯌꯥꯝꯕꯅꯦ ꯅꯣꯡꯉꯥꯟꯕ ꯐꯠꯇꯦ ꯍꯥꯏꯅꯩꯑꯕ ꯅꯣꯡꯉꯥꯟꯈ꯭ꯔꯒꯗꯤ ꯂꯥꯏ ꯍꯔꯥꯎꯕ ꯂꯣꯏꯁꯤꯟꯕ ꯐꯠꯇꯦꯅ ꯂꯣꯏ ꯂꯣꯏꯁꯤꯜꯂꯦꯕ ꯇꯥꯡꯈꯨꯜ ꯁꯥꯕ ꯐꯅꯅꯈꯥꯏ ꯊꯦꯡꯗ ꯊꯦꯡꯖꯤꯜꯂꯛ ꯇꯥꯔꯗꯤ ꯀꯩꯗꯧꯔꯦ ꯁꯝꯕ ꯌꯥꯕꯈꯩ ꯁꯝꯈ꯭ꯔꯅꯤ ꯑꯗꯨꯗꯨꯒ ꯇꯧꯗꯕ ꯌꯥꯗꯕ ꯇꯥꯡꯈꯨꯜ ꯁꯥꯕꯒꯤ ꯃꯊꯧꯈꯩꯗꯣ ꯇꯧꯔꯒ ꯂꯣꯏꯁꯤꯟꯗꯣꯏꯅꯦꯕ
ꯎꯝ
ꯅꯣꯡ ꯍꯦꯛ ꯉꯥꯟꯈꯤꯕꯗ ꯐꯠꯇꯦ ꯍꯥꯏꯕ ꯂꯥꯏꯔꯣꯏ ꯅꯣꯡꯉꯥꯟꯕ ꯐꯠꯇꯦꯅ ꯍꯥꯏꯅꯩꯕ
ꯑꯣ ꯑ ꯂꯩꯀꯥꯏ ꯈꯔꯒꯤꯗꯤ ꯑꯩꯈꯣꯏꯒꯤ ꯇꯥꯡꯈꯨꯜ ꯑꯥꯎ ꯁꯥꯕꯁꯦ ꯍꯅ ꯅꯣꯡꯉꯥꯟꯕ ꯑꯩꯈꯣꯏꯒꯤ ꯁꯥꯔꯛꯑꯦꯗꯅꯀꯣ ꯅꯣꯡꯉꯥꯟꯕꯗꯒ ꯑꯗꯨꯝ ꯅꯣꯡꯉꯥ ꯕ ꯀꯨꯝꯍꯩꯗꯁꯨ ꯁꯥꯟꯅꯗꯅ ꯂꯩꯕ ꯈ ꯌꯥꯎꯋꯦꯕ ꯦ ꯈꯦꯠꯅꯕ ꯍꯥꯏꯁꯦ ꯑꯇꯩ ꯈꯔꯅ ꯅꯣꯡꯉꯥꯟꯕꯁꯨ ꯌꯥꯎꯋꯤ ꯇꯥꯡꯈꯨꯜ ꯁꯥꯕꯗꯀꯣ ꯅꯣꯏꯔꯣꯝꯒꯤ ꯅꯨꯡꯉꯥꯏꯕ ꯐꯠꯇꯦ ꯍꯥꯏꯕꯗ ꯦ ꯅꯃꯤ ꯑꯗꯨꯒꯤ ꯑꯗꯨꯝ ꯅꯨꯡꯉꯥꯟꯗ꯭ꯔꯤꯉꯩꯗ ꯂꯣꯏꯁꯤꯟꯕ
ꯃꯥꯅꯦ ꯣꯡꯉꯥꯜꯂꯤ ꯒꯥꯥꯏꯗ ꯂꯣꯏꯁꯤꯟꯕ ꯐꯠꯇꯦ ꯍꯥꯏꯕꯒꯤ
ꯑꯗꯣ ꯑꯇꯩ ꯑꯇꯩ ꯈꯨꯟ ꯈꯔꯗꯗꯤ ꯂꯩ ꯑꯩꯈꯣꯏꯅ ꯂꯥꯏ ꯍꯔꯥꯎꯕꯁꯦ ꯑꯩꯈꯣꯏꯒꯤ ꯂꯥꯏ ꯍꯔꯥꯎꯕꯁꯦ ꯄꯥꯡꯊꯣꯛ ꯈꯔ ꯈꯔ ꯂꯣꯏꯈ꯭ꯔ ꯃꯇꯨꯡꯗꯀꯣ ꯂꯩꯀꯥꯏꯗꯨꯒꯤ ꯑꯀꯜ ꯍꯥꯏꯗꯤ ꯀꯩꯅꯣ ꯑꯣꯏꯅ ꯃꯁꯥ ꯃꯎ ꯐꯕ ꯍꯔꯥꯎ ꯇꯌꯥꯝꯕ ꯑꯣꯏꯅ ꯀꯨꯝꯍꯩ ꯑꯣꯏꯅ ꯨ ꯇꯧꯅꯕ ꯃꯨꯛꯅꯥꯒꯤ ꯀꯨꯝꯍꯩꯁꯦ ꯑꯌꯥꯝꯕ ꯃꯐꯝ ꯃꯐꯝ ꯑꯌꯥꯝꯕꯗ ꯁꯤꯟꯕꯁꯨ ꯎꯏꯌꯦꯕꯀꯣ ꯑꯗꯣ ꯅꯣꯏꯔꯨꯝꯒꯤ ꯑꯣꯏꯅꯗꯤ ꯁꯤꯟꯕ ꯈꯣꯠꯄꯒ ꯌꯥꯎꯈ꯭ꯔꯕ ꯁꯤꯒꯨꯝꯕ ꯂꯥꯏ ꯍꯔꯥꯎꯕ ꯂꯣꯏꯈ꯭ꯔ ꯃꯇꯨꯡꯗ ꯎꯝ ꯑꯩꯈꯣꯏꯒꯤ ꯑꯗꯨꯒꯨꯝꯕ ꯃꯨꯛꯅꯥ ꯄꯥꯡꯊꯣꯛꯄꯁꯦ ꯑꯗꯨꯝ ꯅꯣꯏ ꯑꯗꯥꯏꯒꯤ ꯈꯨꯟꯒꯤ ꯑꯣꯏꯕ ꯃꯁꯥ ꯐꯕ ꯅꯍꯥꯔꯣꯜꯁꯤꯡꯒꯤ ꯑꯣꯏꯕ꯭ꯔꯥ ꯅꯠꯇ꯭ꯔꯒꯅ ꯂꯝ ꯂꯝꯗꯒꯤ ꯄꯨꯔꯛꯑꯒ ꯑꯩꯈꯣꯏꯅ ꯅꯤꯦꯛ ꯇꯤꯅꯩꯗꯅ ꯑꯗꯨꯒꯨꯝꯕꯅ ꯃꯨꯛꯅꯥ ꯁꯥꯟꯅꯕꯒ ꯑꯣꯏꯕ꯭ꯔꯕ ꯍꯜꯂꯣ